ꯆꯦ ꯇꯥꯏ
ꯑꯣ ꯆꯥꯛꯀ ꯆꯥꯔꯕꯣ
ꯆꯥꯛ ꯇꯣꯛꯄꯗ ꯉꯥꯏꯔꯤ ꯏꯆꯦꯗꯤ ꯆꯥꯔꯕꯣ
ꯑꯩꯁꯨ ꯆꯥꯔꯦ ꯏꯔꯣꯜꯂꯨꯕꯒꯤ ꯈꯨꯠꯁꯦ ꯁꯥꯕ ꯑꯗꯨꯒꯤ ꯏꯁꯤꯡꯗ ꯇꯤꯡꯉꯝꯕꯅꯤ
ꯑꯣ ꯀꯩ ꯏꯟꯁꯥꯡ ꯆꯥꯔꯒꯦ
ꯅꯃꯔꯥ ꯏꯔꯣꯜꯂꯦ ꯑꯗꯨꯒ ꯈꯥꯃꯦꯟ ꯀꯥꯡꯉꯧ ꯑꯃ ꯇꯧꯔꯦ ꯅꯣꯏꯒꯤꯗꯤ ꯀꯩ ꯆꯥꯔꯕ
ꯑꯩꯈꯣꯏꯗꯤ ꯍꯋꯥꯏ ꯑꯃ ꯊꯣꯡꯉꯦ ꯑꯗꯨꯒ ꯑꯩꯈꯣꯏꯁꯨ ꯑꯗꯨꯝ ꯃꯣꯔꯣꯛ ꯃꯦꯠꯁꯜꯂꯦ ꯑꯗꯨ ꯄꯥꯀꯣꯔ ꯑꯃ ꯍꯧꯔꯦ ꯂꯣꯏꯔꯦ ꯑꯗꯣ ꯃꯤ ꯃꯌꯥꯝ ꯆꯥꯛ ꯊꯣꯡꯕꯅꯤꯅꯦ ꯋꯥꯏꯑꯦ ꯋꯥꯕꯅ ꯁꯤꯗꯣꯔꯦ ꯍꯧꯖꯤꯛꯇ ꯂꯣꯏꯗꯉꯥꯏꯒꯤ ꯊꯕꯛꯁꯨ
ꯑꯦ ꯃꯤ ꯀꯌꯥꯒꯤ ꯊꯣꯡꯉꯤꯅꯣ ꯍꯥꯏꯁꯦ
ꯃꯤ ꯐꯤꯐꯇꯤꯟꯒꯤ ꯑꯣꯏꯗꯣꯏꯅꯦꯕ ꯑꯩꯈꯣꯏ ꯑꯗꯣ ꯑꯩꯈꯣꯏ ꯑꯩꯈꯣꯏꯒꯤ ꯏꯃꯨꯡ ꯃꯅꯨꯡꯗꯤ ꯃꯤ ꯃꯔꯤ ꯈꯠꯇꯅꯦꯕ ꯑꯇꯩꯅ ꯁꯥ ꯇ ꯑꯣꯏꯗꯣꯏꯕ
ꯑꯣ ꯑꯗꯨꯗꯤ ꯁꯇ꯭ꯔ ꯇꯔꯥꯃꯥꯊꯣꯏ ꯂꯩꯔꯤꯅꯦ ꯑꯗꯨꯗꯤ
ꯑꯥ ꯑꯁ ꯃꯣꯏꯒꯤ ꯑꯥ ꯂꯩꯌꯦ ꯑꯗꯣ ꯑꯃ-ꯑꯃꯕꯨꯗꯤ ꯃꯌꯥꯡ ꯃꯆꯥꯅꯦꯕ
ꯎꯝ
ꯃꯄꯥꯟ ꯂꯝꯗꯒꯤ ꯂꯩꯕꯅꯦꯕ ꯁ꯭ꯋꯥꯏ ꯃꯅꯤꯄꯨꯔꯒꯤ ꯅꯠꯇꯦꯕ ꯑꯗꯣ ꯃꯥꯒꯤꯗꯤ ꯃꯦꯔꯥꯃꯦ ꯆꯥꯏꯌꯦ ꯑꯗꯣ ꯃꯔꯛ ꯃꯔꯛ ꯇ ꯃꯥꯒꯤ ꯄꯩꯈꯥ ꯂꯩꯌꯦꯅ ꯑꯩꯈꯣꯏꯗ ꯑꯗꯨꯝ ꯆꯥꯛ ꯍꯥꯞꯄꯜꯂꯒ ꯑꯗꯨꯝ ꯆꯥꯏꯌꯦ ꯑꯗꯣ ꯃꯥ ꯍꯧꯖꯤꯛꯄꯨꯗꯤ ꯑꯦꯛꯖꯥꯝ ꯂꯩꯌꯦꯅ ꯑꯩꯈꯣꯏꯗ ꯑꯗꯨꯝ ꯆꯥꯔꯤꯑꯕ ꯆꯥꯛꯇꯣ
ꯎꯝ
ꯑꯗꯣ ꯃꯥꯒꯤꯁꯨ ꯌꯥꯎꯅ ꯑꯗꯨꯝ ꯊꯣꯡꯖꯜꯂꯦ ꯍꯋꯥꯏꯒꯨꯝꯕ ꯑꯗꯨꯃꯥꯏꯅ ꯁꯨꯝ ꯃꯣꯏꯗꯤ ꯃꯦꯔ ꯃꯤꯁ ꯈꯠꯇ ꯆꯥꯕꯅꯤꯅꯅꯦ
ꯎꯝ
ꯑꯗꯣ ꯃꯣꯏ ꯃꯌꯥꯝꯒꯤ ꯆꯥꯛ ꯊꯣꯡꯉꯛꯄꯗ ꯋꯥꯏꯌꯦꯕ
ꯃꯥꯅꯤ ꯃꯤ ꯇꯔꯥꯃꯉꯥ ꯊꯣꯉꯛꯄꯁꯦ ꯄꯣꯞ ꯇꯥ ꯇꯥꯕꯅꯤ ꯃꯁꯥꯅ
ꯑꯗꯨꯅꯦ
ꯑꯥ-ꯃꯣꯏ ꯀꯩꯅꯣ ꯇꯧꯗꯣꯏꯔꯥ ꯁꯥꯇ꯭ꯔ ꯉꯥꯛꯇꯅꯤꯅ ꯆꯥꯕ ꯊꯛꯄꯗꯤ ꯄꯦꯠꯄ꯭ꯔꯥ ꯀꯃꯥꯏꯅ ꯇꯧꯏ ꯑꯉꯥꯡꯅꯤꯅ
ꯆꯥꯕꯁꯦ ꯄꯦꯠꯂꯦ ꯍꯥ ꯄꯦꯠꯂꯦ ꯑꯗꯨꯒ ꯆꯤꯜꯍꯥꯎ ꯊꯤꯕ ꯌꯥꯎꯋꯦ ꯊꯤꯗꯕꯁꯨ ꯑꯗꯨꯝ ꯌꯥꯎꯋꯦ ꯑꯗꯣ ꯑꯩꯈꯣꯏꯅ ꯊꯣꯡꯉꯤꯗꯣ ꯑꯗꯨꯝ ꯍꯥꯎꯋꯦ-ꯍꯥꯎꯋꯦ ꯅ ꯆꯥꯕꯁꯨ ꯑꯗꯨꯝ ꯌꯥꯎꯋꯦ ꯑꯗꯨꯒ ꯁꯨꯡꯆꯥ ꯆꯥꯗꯕꯁꯨ ꯑꯗꯨꯝ ꯌꯥꯎꯋꯦꯕ ꯑꯗꯣ ꯃꯣꯏ ꯃꯌꯥꯝꯒꯤ ꯃꯣꯏ ꯃꯌꯥꯝꯒꯤꯁꯨ ꯇꯧꯗ ꯌꯥꯗꯦ ꯍꯣꯁꯇꯦꯜꯁꯨ ꯂꯩꯕꯅꯤꯅ ꯑꯗꯣ ꯑꯗꯨꯝ ꯑꯩꯈꯣꯏꯅꯁꯨ ꯑꯗꯨꯝ ꯍꯥꯎ ꯍꯥꯎꯅ ꯑꯗꯨꯝ ꯑꯩꯈꯣꯏꯁꯨ ꯍꯥꯎꯅ ꯆꯥꯅꯤꯡꯕꯅꯤꯅ ꯃꯣꯏꯁꯨ ꯑꯗꯨꯝ ꯍꯥꯎꯅ ꯆꯥꯔꯦ ꯑꯗꯨꯅꯦ ꯏꯆꯦ
ꯐꯩꯌꯦ-ꯐꯩꯌꯦ ꯀꯩ-ꯀꯩꯗꯤ ꯄꯤꯖꯒꯦ ꯅꯣꯏ ꯅꯨꯃꯤꯠ ꯅꯨꯃꯤꯠꯀ ꯈꯥꯏꯗꯣꯛꯑꯒ ꯄꯤꯖꯕ꯭ꯔꯥ ꯀꯃꯥꯏꯅ ꯇꯧꯋꯤ
ꯅꯨꯃꯤꯠꯁꯦ ꯀꯩꯅꯣꯗ ꯅꯣꯡꯃꯥꯏꯖꯤꯡ ꯅꯨꯃꯤꯠꯇꯗꯤ ꯌꯦꯟꯒꯨꯝꯕ ꯊꯣꯡꯉꯒ ꯑꯗꯨꯃꯥꯏꯅ ꯑꯗꯨꯝ ꯄꯤꯖꯩꯌꯦ ꯑꯗꯨꯒ ꯍꯞꯇꯥ ꯑꯃꯗꯅꯦ ꯑꯃꯅ ꯅꯣꯡꯃꯥꯥꯏ ꯖꯤꯡꯗ ꯑ ꯌꯦꯟ ꯄꯤꯖꯕꯗꯨꯅ ꯑꯗꯨꯒ ꯍꯥ ꯁꯪꯒꯣꯜꯁꯦꯟ ꯅꯨꯃꯤꯠꯇꯅ ꯑꯗꯨꯃꯥꯏ ꯉꯥ ꯑꯗꯨꯃꯥꯏꯅ ꯄꯤꯖꯕ ꯑꯗꯨꯃꯥꯏꯅ ꯇꯧꯋꯦ ꯎꯨꯝ ꯑꯗꯨꯒ ꯑꯗꯨꯝ ꯄꯅꯤꯔ-ꯄꯅꯤꯔ ꯃꯥ ꯌꯥꯎꯔꯒꯅ ꯍꯧꯖꯤꯛꯀꯤ ꯃꯌꯥꯡꯗꯣ ꯑꯗꯨ ꯌꯥꯎꯔꯒꯅ ꯄꯅꯤꯔ ꯄꯤꯖꯕꯁꯨ ꯌꯥꯎꯋꯦ
ꯑꯣ ꯑꯈꯣꯏ ꯁꯅꯥ ꯊꯣꯡꯕꯗꯣ
ꯍꯣꯏ
ꯁꯅꯥ ꯊꯣꯡꯕꯗꯣ ꯍꯥꯎꯕꯅꯤꯅꯦ ꯅꯪ ꯁꯅꯥ ꯊꯣꯡꯕ ꯍꯩꯕꯔ
ꯁꯅꯥ ꯊꯣꯡꯕꯔꯣ ꯏꯁꯦ ꯑꯍ ꯁꯅꯥ ꯊꯣꯡꯕꯁꯦ ꯑꯥ ꯌꯨꯝꯗꯒꯤ ꯂꯥꯛꯄꯗꯤ ꯍꯩꯇꯦ ꯑꯗꯨꯒ ꯁꯤꯗ ꯂꯥꯛꯀꯥꯟꯗ ꯍꯩꯔꯦ
ꯑꯣ ꯌꯨꯝ ꯄꯥꯜꯂꯛꯑꯕ ꯃꯇꯨꯡꯗ ꯍꯩꯕꯅꯦꯕ
ꯑꯥ
ꯑꯗꯣ ꯑꯩꯗꯤ ꯁꯅꯥ ꯊꯣꯡꯕꯁꯦ ꯌꯨꯝ ꯄꯥꯜꯂꯛꯑꯁꯨ ꯑꯩ ꯄꯥꯛꯅ ꯍꯩꯇ꯭ꯔꯦ ꯑꯗꯣ ꯅꯪ ꯈꯤꯇ ꯇꯥꯛꯂꯛꯎꯗꯅ ꯀꯃꯥꯏ-ꯀꯃꯥꯏꯅ ꯊꯣꯡꯗꯣꯏꯅꯣ ꯍꯥꯏꯕꯗꯣ
ꯁꯅꯥ ꯊꯣꯡꯕꯁꯦ ꯏꯆꯦ ꯍꯥꯟꯅ ꯁꯅꯥ ꯗꯣ ꯐꯖꯅ ꯊꯥꯎꯗ ꯇꯥꯎꯊꯣꯛꯑꯅꯤ ꯑꯗꯨ ꯃꯨꯜ ꯈꯒ ꯉꯥꯡꯂꯤ ꯉꯥꯡꯂꯤ ꯇꯧꯔꯦ ꯍꯥꯏꯔꯀꯥꯟꯗ ꯀꯣꯊꯕꯤꯔꯅꯤꯀꯣ ꯑꯗꯨꯒ ꯎꯝ ꯑꯗꯨꯝ ꯃꯞ ꯅꯄꯥꯛꯄꯤ ꯍꯥꯞꯄꯁꯨ ꯌꯥꯔꯦ ꯑꯂꯨꯅꯦ ꯈꯥꯃꯦꯟ ꯑꯁꯤꯟꯕꯅꯦ ꯑꯥ ꯃꯣꯔꯣꯛ ꯑꯇꯦꯛꯄꯗꯣ ꯑꯗꯨꯗꯨꯒ ꯑꯗꯨꯒ ꯁꯪꯒꯣꯝ ꯄꯥꯎꯗꯔꯗꯣ ꯑꯗꯨꯗꯨꯒ ꯍꯥꯞꯄꯅꯤꯀꯣ ꯑꯗꯣ ꯍꯥꯟꯅ ꯊꯥꯎꯗꯨꯗ ꯅꯄꯥꯛꯄꯤ ꯑꯗꯒꯤ ꯈꯥꯃꯦꯟꯁꯤꯟꯕ ꯑꯂꯨ ꯂꯣꯏꯅ ꯉꯧꯁꯟꯒꯔꯥꯒ ꯑ ꯀꯣꯟꯅ ꯃꯍꯤꯗꯨ ꯗꯨꯝ ꯍꯥꯞꯄꯒ ꯄꯅꯤꯔꯗꯨꯅꯅꯦ ꯈ꯭ꯋꯥꯏ ꯑꯔꯣꯏꯕꯗ ꯍꯥꯞꯇꯣꯏꯅꯦꯕ ꯑꯗꯨꯝ ꯂꯥꯏꯕꯅꯤꯗ ꯏꯆꯦ
ꯑꯁ ꯖꯥꯅꯤ
ꯑꯥꯏ ꯌꯥꯔꯣꯏꯗ
ꯊꯝꯃꯣ ꯑꯩ ꯃꯄꯥꯗ ꯐꯣꯟ ꯑꯝ ꯇꯧꯒꯦ
ꯑꯃꯖꯨ ꯀꯞꯄꯦ
ꯑꯣ ꯃꯣꯏ ꯕꯥꯅꯤ ꯀꯣꯛ ꯁꯥꯟꯅꯒꯦ ꯍꯥꯏꯗꯦ ꯊꯝꯃꯣ ꯊꯝꯃꯣ ꯑꯝꯇ
ꯂꯥꯑꯣ ꯂꯣꯏꯔꯕꯣ ꯑꯦ ꯂꯥꯑꯣ ꯂꯣꯏꯗꯦ ꯂꯥꯑꯣ ꯌꯥꯔꯣꯏ ꯂꯣꯏꯗꯖꯨ ꯌꯥꯔꯕꯣ